ꯇꯥꯏ ꯇꯥꯏ ꯇꯥꯏꯌꯦ
ꯑꯁ ꯏꯌꯥꯝꯕꯧ
ꯍꯥ
ꯅꯨꯡꯉꯥꯏꯔꯤꯕ꯭ꯔꯥ ꯏꯌꯥꯝꯕ
ꯑꯁ ꯍꯟꯗꯛꯁꯦ ꯈꯪꯗꯦꯅꯦ ꯀꯩ ꯀꯩꯅꯣ ꯃꯁꯤꯡꯁꯦ ꯈꯔ ꯎꯕꯗ ꯍꯔꯥꯎꯕ ꯈꯔꯗꯤ ꯐꯥꯎꯗꯤ ꯐꯥꯎꯋꯦꯕ
ꯑꯣ ꯑꯁ ꯅꯪꯁꯦ
ꯍꯣꯠꯅꯕ ꯀꯟꯕ ꯍꯥꯏꯇꯥꯔꯦ ꯃꯥꯅꯦ ꯃꯥꯅꯦꯦ ꯍꯣꯠꯅꯕꯁꯨ ꯀꯟꯕꯀꯣ ꯑꯩꯈꯣꯏꯁꯦ ꯈꯣꯟꯒꯁꯦ ꯂꯣꯏꯅ ꯇꯣꯛꯏꯔꯕ
ꯑꯁ ꯑꯩꯒꯤꯁꯦ ꯌꯥꯗ꯭ꯔꯦꯅꯦ
ꯍꯧꯖꯤꯛ ꯌꯥꯔꯤꯁꯤꯗꯤ ꯁꯤ ꯌꯥꯔꯤꯁꯤꯗꯤ ꯀꯩ ꯋꯥꯔꯤꯅꯤ
ꯍꯧꯖꯤꯛ ꯈꯛꯇꯅꯦ ꯍꯧꯖꯤꯛ ꯈꯛꯇꯅꯦ ꯑꯁ ꯑꯩ ꯅꯣꯏꯕꯨ ꯌꯥꯝꯅ ꯄꯥꯝꯃꯨꯦꯗ
ꯑꯁ ꯀꯔꯤ ꯃꯊꯪꯒꯤ ꯀꯩꯅꯣ ꯊꯥꯡꯖꯥ ꯅꯨꯃꯤꯠꯁꯤꯗ ꯑꯃꯨꯛ ꯇꯧꯕ ꯌꯥꯕ ꯗꯨꯕꯨ
ꯍꯣꯏꯅꯦ ꯍꯣꯏꯅꯦ ꯑꯁ ꯐꯩ ꯅꯪꯕꯨ ꯌꯥꯝ ꯄꯥꯝꯃꯨꯣꯏꯗ
ꯁꯨꯍꯜꯂꯣ ꯑꯩꯁꯨ ꯑꯍꯨꯝꯗꯤ ꯁꯨꯗꯦꯅ ꯃꯔꯤ ꯁꯨꯍꯜꯂꯣ
ꯀꯩꯗꯧꯔꯤꯅꯣ ꯅꯪꯗꯤ
ꯉꯥꯁꯤꯗꯤ ꯑꯁ ꯑꯗꯨꯝ ꯇꯧꯁꯤꯜꯂꯦꯞꯄ ꯂꯦꯞꯄ ꯀꯧꯕ ꯂꯩꯇꯦ ꯉꯁꯤꯗꯤ ꯀꯨꯟ ꯀꯨꯟ ꯍꯦꯟꯒꯗꯕ ꯃꯥꯜꯂꯦ ꯉꯁꯤꯗꯤ
ꯒꯥꯔꯤ ꯂꯩꯒꯦ ꯍꯥꯏꯕ꯭ꯔꯥ ꯅꯪꯁꯦ
ꯅꯠꯇꯦꯗ ꯑꯩ ꯈꯣꯡꯎꯞ
ꯦ ꯍꯥꯏꯕ꯭ꯔꯥ
ꯈꯣꯡꯎꯞ ꯑꯃ ꯂꯩꯒꯕ ꯌꯨꯅꯤꯐꯣꯔꯝꯒꯤ ꯑꯣꯏꯅ ꯖꯦꯜꯁꯤ ꯕꯨꯠꯇꯣ
ꯆꯦꯜꯁꯤ ꯣꯠꯂꯤ ꯥꯏ ꯑ ꯑꯥ ꯏꯁꯇꯣꯔ ꯑꯃ ꯁꯤ ꯑꯦꯔꯄꯣꯔꯠ ꯔꯣꯝꯗꯀꯣ
ꯑꯥ
ꯌꯦꯡꯉꯣ ꯐꯕ ꯍ ꯁꯦꯞꯇꯦꯝꯕꯔ ꯁꯇꯣꯔ ꯀꯥꯎꯕꯅꯦ
ꯑꯣ ꯕ꯭ꯔꯦꯟꯒꯤꯔꯥ ꯅꯠꯇ꯭ꯔꯒꯀ
ꯃꯃꯪꯒꯤꯁꯦ ꯌꯥꯝꯅꯗꯤ ꯕ꯭ꯔꯦꯟꯗꯤ ꯅꯠꯇꯦꯗ ꯑꯗꯨ ꯑꯩꯅ ꯑꯩꯅ ꯍꯥꯞꯇ ꯅꯪ ꯅꯍꯥꯟ ꯑꯩꯒꯤ ꯍꯥꯞꯄꯗꯣ
ꯑꯥ
ꯑꯗꯨꯃꯥꯏꯒꯨꯝꯕꯅꯤꯗ ꯑꯗꯨꯒ ꯅꯪꯅ ꯃꯇꯣꯟ ꯈꯔ
ꯆꯨꯝꯕ
ꯄ꯭ꯔꯤꯟꯇꯦꯠ ꯑꯣꯏꯕ ꯅꯪꯅ ꯄꯥꯝꯅꯕꯤꯁꯨ ꯑꯗꯨꯁꯨ ꯌꯥꯎꯒꯅꯤ
ꯑꯣ ꯑꯗ ꯑꯩ ꯈꯔ ꯅꯪꯒꯤꯗꯨꯗꯒꯤ ꯈꯔ ꯁꯥꯏꯖ ꯑꯃꯒꯨꯝꯕ ꯄꯤꯛꯄꯀꯣ
ꯑꯥ ꯑꯩꯒꯤꯅ ꯆꯞ ꯃꯥꯟꯅꯕ ꯀ꯭ꯋꯥꯂꯤꯇꯤ ꯌꯥꯎꯋꯦꯕ
ꯑꯣ
ꯑꯃꯅ ꯋꯥꯟ ꯊꯥꯎꯖꯟ ꯁꯤꯛꯁ ꯍꯟꯗ꯭ꯔꯦꯠ ꯑꯃꯅ ꯑꯣ ꯑꯩꯒꯤꯅ ꯇꯨ ꯊꯥꯎꯖꯟ ꯁꯤꯛꯁ ꯍꯟꯗ꯭ꯔꯦꯠ ꯁꯝꯊꯤꯡ
ꯒꯩꯊꯥꯎ ꯂꯨꯝꯒꯤꯗꯣ
ꯎꯝ
ꯂꯤꯁꯤꯡ ꯇꯔꯦꯠ ꯄꯤꯕꯅꯦ ꯃꯥ ꯖꯥꯔꯥꯒꯤ ꯂꯧꯕꯗꯣ
ꯍꯣꯏꯣꯏ ꯀꯥꯟꯅꯗꯦꯗ ꯌꯥꯝ ꯇꯥꯡꯅ ꯂꯧꯔꯁꯨ
ꯍꯣꯏꯗ ꯑꯩꯗꯤ ꯌꯨꯅꯤꯐꯣꯔꯝꯒꯤ ꯑꯣꯏꯕꯅꯤꯅ ꯇꯥꯡꯉꯟꯕꯁꯨ ꯀꯤꯌꯦꯗ
ꯎꯝ
ꯐꯣꯡꯒꯤ ꯂꯧꯅꯕ ꯍꯥꯏꯕꯅꯤꯅ
ꯈꯔ ꯋꯦꯕꯁꯥꯏꯠꯇꯗꯤ ꯌꯥꯝ ꯇꯥꯡꯕꯅꯦ
ꯑꯥ ꯃꯥꯗꯤ ꯀꯩꯅꯣꯗ ꯂꯧꯕꯅꯦ ꯑꯥ ꯁꯣꯔꯨꯝꯗꯀꯣ ꯗꯦꯜꯂꯤꯗꯒꯤ ꯑꯩꯅ ꯄꯨꯔꯛꯄꯅꯦꯕ ꯑꯩ ꯗꯦꯜꯂꯤ ꯂꯩꯔꯤꯉꯩꯗ
ꯎꯝ ꯑꯩꯗꯤ ꯑꯦꯄꯣꯏꯟꯇꯦꯠ ꯑꯣꯏꯕ ꯃꯇꯝ ꯃꯇꯣꯟ ꯆꯨꯝꯕꯗꯣ ꯑꯗꯨ ꯑꯣꯏꯅ ꯄꯥꯝꯗꯦꯗ
ꯎꯝ ꯑꯩꯁꯨ ꯈꯪꯗꯦꯗ ꯌꯥꯝ ꯆꯨꯝꯕꯗꯤ ꯄꯥꯝꯗꯦ ꯃꯇꯣꯟ ꯆꯨꯝꯕꯗꯤ ꯑꯗꯣ ꯊꯪꯗꯦ
ꯑꯗꯨꯗꯤ ꯍꯌꯦꯡ ꯍꯌꯦꯡ ꯂꯧꯔꯅꯤꯅꯦ ꯅꯪꯒꯤꯁꯦ
ꯑꯦ ꯈꯪꯗꯦꯗꯥ
ꯍꯦ ꯍꯦ
ꯍꯔꯥꯎꯕꯁꯦ ꯑꯃꯗ ꯆꯪꯗ꯭ꯔꯤ ꯐꯥꯎꯗꯤ ꯍꯔꯥꯎꯕꯁꯦ ꯀꯩꯅꯣ ꯌꯧꯗꯤ ꯌꯧꯗꯦꯗ ꯍꯥꯟꯅ ꯌꯧꯔꯒ ꯍꯔꯥꯎꯒꯦ
ꯌꯥꯝꯃꯤꯅꯦ ꯑꯩꯒꯤ
ꯅꯪꯒꯤꯁꯨ ꯑꯍꯨꯝꯗꯤ ꯍꯦꯟꯕ ꯅꯠꯇ꯭ꯔꯣ
ꯅ ꯅ ꯅ ꯅ ꯑꯩꯒꯤ ꯅꯨꯄꯤꯒꯤ ꯃꯆꯦꯗꯣ
ꯑꯥ
ꯃꯔꯤ ꯁꯨꯅꯕ ꯌꯥꯡꯈꯩꯒꯨꯝꯕ ꯇꯧꯕꯅꯦ ꯋꯥꯠ ꯄꯅꯦ ꯑꯁ ꯑꯩꯅ ꯃꯣꯏꯗ ꯇꯥꯛꯄꯤꯕꯅꯦꯕ
ꯑꯥ
ꯑꯁ ꯍꯔꯥꯎ ꯃꯥꯟꯕꯒꯤꯀꯣ ꯑꯩꯉꯣꯟꯗ ꯌꯥꯝ ꯅꯨꯡꯉꯥꯏꯔꯦꯀꯣ ꯍꯥꯏꯕꯅꯦ
ꯑ ꯏꯗꯦ ꯅꯪ ꯑꯗꯣ ꯉꯁꯤꯗ ꯇꯧꯕ ꯍꯧꯔꯕ
ꯍꯧꯔꯅꯤ ꯍꯧꯖꯤꯛꯅ ꯍꯧꯕꯅꯦ
ꯑꯣ ꯑꯁꯤꯅꯍꯥꯟꯕ꯭ꯔꯣ
ꯎꯝ
ꯑꯣ ꯌꯥꯏ ꯌꯥꯏ ꯀꯥꯏꯗꯦ ꯑꯩꯗꯤ ꯇꯃꯦꯡꯂꯣꯡꯗ ꯎꯀꯤꯜ ꯎꯀꯤꯜ ꯑꯣꯏꯕꯤ ꯅꯨꯄꯤꯒ ꯌꯥꯝꯅ ꯆꯥꯟꯅꯅ ꯁꯥꯔꯤꯅꯤꯅꯦ ꯀꯩꯅꯣ
ꯑꯩꯒꯤꯁꯨ ꯄꯤꯕꯤꯌꯨꯅꯦ ꯑꯃꯥꯔꯛ
ꯌꯥꯝ ꯂꯩ ꯊꯥꯔꯛꯀꯦ ꯊꯥꯔꯛꯀꯦ ꯑꯁꯦꯡꯕ
ꯁꯛ ꯐꯖꯥꯕ
ꯆ ꯁꯥꯊꯤ ꯈꯪꯗꯦꯀꯣ ꯇꯗꯤ ꯄꯤ ꯍꯥꯞꯇꯕꯁꯤꯡꯗꯤ ꯈꯪꯗꯦ ꯍꯣꯏ ꯃꯈꯣꯟ ꯇꯥꯕꯗꯤ ꯎꯝ
ꯍꯥꯏ
ꯈꯣꯟ ꯐꯖꯕꯗꯤ ꯌꯥꯝ ꯂꯩ
ꯍ
ꯄꯥꯝꯖꯕꯗꯤ ꯑꯩ ꯏꯃꯎ ꯅꯨꯨꯄꯤ ꯑꯃꯁꯨ ꯂꯩꯕ
ꯍ
ꯐꯣꯟꯗꯤ ꯑꯁ ꯃꯩꯅꯦ ꯋꯥ ꯉꯥꯡꯕꯁꯨ ꯃꯥꯗꯤ ꯌꯥꯝꯅꯗꯤ ꯍꯩꯇꯕꯀꯣ꯫ ꯑꯗꯣ ꯔꯤꯖꯦꯛꯇꯤ ꯇꯠꯇꯕ
ꯊꯥꯎꯅꯦ ꯑꯍꯩꯕꯔꯝꯄꯨꯔ꯫
ꯊꯥꯔꯛꯀꯦ
ꯅꯪꯁꯦ ꯅꯔꯥꯏꯕꯛ ꯌꯥꯝ ꯐꯩ ꯕꯡ꯫
ꯅꯠꯇꯦꯗ꯫
ꯑꯣꯏꯗꯦꯗ ꯀꯩꯅꯣ ꯃꯨꯠꯊꯠꯂꯨꯅꯦ ꯑꯗꯣ ꯀꯩꯃꯣ ꯍꯣꯠꯅꯨꯅꯦ
ꯐꯣꯟ ꯂꯥꯛꯄꯒꯤꯅꯦ
ꯃꯨꯠꯊꯠꯂꯣ ꯃꯨꯠꯊꯠꯂ ꯇꯥꯏꯕ ꯑꯁꯤꯗ ꯑꯗꯨꯒꯨꯝꯕꯗꯣ ꯌꯥꯗꯕꯅꯦ ꯀꯩ ꯏꯟꯁꯥꯡ ꯇꯧꯔꯒꯦ ꯑꯌꯨꯛꯇꯣ
ꯑꯁ ꯉꯁꯤꯁꯦ ꯅꯪ ꯑꯍꯥꯎꯕ ꯂꯩꯕꯤꯌꯨꯅꯦ꯫
ꯑꯝ ꯍꯦ ꯍꯦ ꯏ꯫ ꯍꯧꯔꯦ ꯀꯣ
ꯑꯩ ꯑꯣꯏꯔꯗꯤ ꯍꯔꯥꯎꯃꯟꯕꯒꯤ ꯀꯔꯤ꯫
ꯄꯒꯥꯏꯗ ꯈꯪꯍꯟꯕ ꯌꯥꯗꯦ ꯁꯤꯁꯦ ꯄꯒꯥꯏꯗ ꯈꯪꯍꯟꯕ ꯌꯥꯗꯦ ꯄꯒꯥꯏꯗ ꯈꯪꯍꯟꯕ ꯌꯥꯗꯦꯕ꯫
ꯃꯥ ꯊꯥꯖꯗꯕꯒꯤ ꯃꯤꯉꯣꯟꯗ ꯄꯦꯅꯤꯛ ꯄꯤꯕꯤꯕꯅꯦ ꯃꯥꯅ
ꯑꯥ ꯑꯗꯨꯒ ꯄꯩꯁꯥ ꯂꯥꯛꯄꯗꯨꯗꯤ ꯅꯤꯕ ꯑꯍ꯫
ꯑꯗꯨꯒꯤꯅꯦ ꯑꯩꯅ ꯇ꯭ꯔꯤꯠ ꯇꯧꯅꯤꯡꯗꯕ ꯑꯩꯁꯦ
ꯑꯥ꯫
ꯑꯩꯈꯣꯏꯅ ꯑꯍ꯫ ꯌꯥꯝ ꯋꯥꯅ ꯍꯣꯠꯅꯔꯒ ꯇꯥꯟꯕ ꯄꯩꯁꯥ꯫
ꯃꯥꯅꯤ ꯑꯩꯗꯤ ꯑꯁ꯫ ꯑꯩꯈꯣꯏ ꯏꯌꯥꯝꯕꯅ ꯐꯕ ꯂꯥꯟꯅ ꯈꯜꯂꯅꯤꯕ ꯃꯩꯇꯩꯂꯣꯟ ꯉꯛꯇ ꯉꯥꯡꯉꯒ꯫ ꯇꯧꯕꯗꯨꯗ ꯑꯩꯈꯣꯏ ꯌꯨꯝꯗꯣ ꯇꯤꯟꯅ ꯁꯥꯕꯅꯤꯅ ꯂꯣꯏ ꯇꯥꯏꯌꯦꯕ ꯑꯉꯥꯡꯕꯗꯣ꯫
ꯑꯥ
ꯑꯩꯏ꯫ ꯁꯤꯁꯦ ꯅꯨꯄꯤ ꯀꯟꯅ ꯀꯣꯏꯔ ꯃꯥꯜꯂꯦ ꯀꯥꯏꯅꯒ ꯈꯜꯂꯅꯦꯕ꯫
ꯑꯍ ꯑꯍ꯫
ꯅꯦ ꯇꯥꯟꯂꯤ ꯇꯥꯟ ꯃ
ꯅꯅꯥꯎ ꯅꯨꯄꯤꯗꯤ ꯅꯅꯥꯎ ꯅꯨꯄꯥꯔ ꯅꯅꯥꯎ ꯅꯨꯄꯤꯔ꯫
ꯎꯝ ꯄꯥꯝꯃꯦ ꯄꯥꯝꯃꯦ ꯂꯩꯌꯦ꯫
ꯈꯪꯍꯜꯂꯨꯅꯦ
ꯃꯩꯇꯩꯂꯣꯟ ꯉꯥꯡꯕ ꯍꯩꯇꯕ ꯑꯃꯗꯤ
ꯍꯩꯇ꯭ꯔꯁꯨ ꯅꯪ ꯈꯪꯍꯜꯂꯣ
ꯑꯩꯅ ꯇꯧꯁꯤꯔꯅ ꯍꯣꯏ ꯑꯩꯅ ꯇꯧꯁꯤꯔꯅꯗꯤ ꯈꯗꯤ ꯈꯜꯂꯝꯃꯅꯤ ꯑꯩꯅ ꯈꯪꯗ꯭ꯔꯦ ꯂꯣꯌꯔ ꯅꯨꯄꯤꯗꯨꯗꯤ ꯑꯁ꯫ ꯉꯁꯤ ꯇꯔꯥ ꯍꯦꯟꯅ ꯇꯧꯔꯦ꯫ ꯆꯍꯤꯍꯤꯗꯤ꯫
ꯃꯥꯁꯦ ꯑꯥ꯫
ꯑꯥ ꯇꯥꯃꯦꯡꯂꯣꯡꯗ ꯎꯀꯤꯜ ꯑꯣꯏꯔꯒ ꯂꯩꯔꯤꯕ ꯃꯥꯗꯤ꯫
ꯎꯝ꯫
ꯑꯗꯒꯤ
ꯃꯥꯅ ꯑꯗꯨꯝ ꯉꯥꯡꯕ꯭ꯔꯥ ꯋꯥ ꯋꯥꯁꯦ꯫
ꯉꯥꯡꯕꯅꯤ ꯑꯗ ꯀꯩꯅꯣꯗ꯫ ꯇꯧꯔꯒ ꯃꯊꯪꯒꯤ ꯆꯍꯤꯗ ꯏꯟꯇꯥꯔꯟ ꯇꯧꯕ ꯂꯥꯛꯀꯦ ꯀꯩ ꯍꯥꯏꯅꯤ ꯀꯩ ꯑꯩꯅ ꯋꯥ ꯂꯣꯏꯔꯕꯅꯤ
ꯑꯣ ꯑꯥꯗ ꯇꯝꯕ꯭ꯔꯥ ꯃꯥꯁꯦ꯫ ꯇꯤ ꯑꯦꯝ ꯑꯦꯜꯗ ꯇꯝꯕ꯭ꯔꯥ ꯃꯥꯅ
ꯅꯠꯇꯦ ꯍꯣꯏ ꯊꯕꯛ ꯁꯨꯕ ꯊꯕꯛ ꯁꯨꯕꯗ ꯃꯥꯗꯤ ꯄ꯭ꯔꯥꯏꯚꯦꯠ ꯑꯣꯏꯅ ꯇꯧꯕꯅꯤ ꯑꯗꯣ ꯆꯦꯝꯕꯔ ꯄꯤꯌꯦ ꯍꯥꯏ ꯃꯣꯏꯒꯤꯁꯨ ꯄ꯭ꯔꯥꯏꯕꯦꯠꯁꯤꯡꯒꯤꯁꯨ ꯄ꯭ꯔꯥꯏꯕꯦꯠ ꯑꯦꯗꯚꯣꯀꯦꯠꯁꯤꯡꯒꯤꯁꯨ ꯑꯗꯨꯒꯤ ꯃꯥꯒꯤ ꯃꯌꯥꯝꯕꯗꯣ꯫ ꯑꯗꯨꯗ ꯊꯕꯛ ꯈꯔ ꯑꯆꯧꯕ ꯄꯣꯁ ꯄꯥꯏꯕ ꯃꯥꯜꯂꯦ꯫
ꯍꯣꯏ꯫
ꯃꯥ ꯂꯩꯇ꯭ꯔꯁꯨ ꯁꯥꯕꯤꯌꯦ ꯅꯪꯒꯤꯗꯃꯛ ꯁꯥꯕꯤꯒꯦ ꯀꯥꯏꯅꯒ꯫
ꯅꯣꯏꯁꯨ ꯂꯣꯏꯔꯗꯤ꯫ ꯃꯣꯏ ꯃꯣꯏ ꯃꯣꯏꯒꯤ ꯆꯦꯝꯕꯔꯗ ꯑꯗꯨꯝ ꯊꯕꯛ ꯁꯨꯕ ꯌꯥꯏꯌꯦ
ꯌꯥꯏꯌꯦ ꯌꯥꯏ ꯑꯗꯨꯒꯤ꯫ ꯑꯥ ꯑꯩꯈꯣꯏꯗꯗꯤ ꯑꯩꯈꯣꯏꯒꯤ ꯍꯣꯝ꯫ ꯃꯐꯝꯗꯗꯤ ꯀꯩꯅꯣ ꯑꯦꯛꯄꯤꯔꯤꯌꯦꯟꯁ ꯗꯔꯀꯥꯔ ꯂꯩꯕ ꯄꯣꯠꯇꯣ ꯑꯇꯣꯞꯄꯗꯒꯤꯁꯨ ꯂꯩꯒꯗꯕꯅꯤ ꯑꯗꯨ ꯑꯣꯏꯔꯁꯨ ꯌꯨꯝꯒꯤ ꯁꯤꯅꯔꯤ ꯑꯣꯏꯔꯁꯨ ꯀꯣ
ꯎꯝ꯫
ꯀꯔꯤ ꯀꯃꯥꯏꯅ ꯇꯧꯕ꯭ꯔꯥ ꯍꯥꯏꯅ ꯔꯤꯌꯦꯂꯤꯇꯤꯗ ꯒ꯭ꯔꯥꯎꯟ ꯔꯤꯌꯦꯂꯤꯇꯤꯗ ꯈꯪꯕ ꯇꯥꯏꯕ ꯑꯩꯈꯣꯏꯒꯤ ꯁꯤꯗꯁꯨ ꯑꯩꯈꯣꯏ ꯑꯗꯨꯗꯤ ꯁꯦꯡꯅ ꯍꯥꯏꯔꯒꯗꯤ ꯂꯣꯒꯨꯝꯕꯁꯦ ꯄꯥꯛ ꯆꯠꯅꯗꯦꯅ
ꯃꯥꯅꯦ ꯃꯥꯅꯦ꯫
ꯑꯩꯈꯣꯏꯒꯤꯗꯤ ꯑꯇꯦꯟꯕ ꯄꯥꯏꯕꯁꯤꯡꯒ꯫ ꯑꯗꯨꯝ ꯇꯧꯅꯕ ꯃꯐꯝꯅꯤꯅꯀꯣ꯫ ꯃꯅꯨꯡꯗ ꯌꯥꯝꯅ꯫ ꯑꯗꯨꯒꯤ ꯀꯃꯥꯏꯅ ꯇꯧꯕ꯭ꯔꯥ ꯍꯥꯏꯕꯗꯨꯣ ꯈꯪꯅꯤꯡꯕ
ꯑꯩꯈꯣꯏ ꯃꯐꯝꯗ ꯀꯦꯁꯁꯨ ꯄꯥꯛ ꯇꯧꯗꯕꯅꯤꯅꯦ
ꯑ ꯑꯗꯣ꯫
ꯍꯥꯏꯕꯗꯤ ꯀꯁꯇꯃꯔꯤ ꯂꯣ ꯀꯁꯇꯃꯔꯤ ꯂꯣ ꯂꯩꯕꯅꯤꯅꯀꯣ꯫
ꯑꯥ ꯅꯦ ꯑꯗꯨꯒꯤ ꯇꯝꯁꯨ ꯇꯝꯅꯗꯕꯅꯦꯕ ꯑꯦꯁ ꯇꯤꯒꯤꯁꯦ ꯊꯥꯔꯇꯤ ꯄꯥꯔꯁꯦꯟ ꯚꯦꯀꯦꯟꯁꯤꯗꯤ ꯄꯤꯌꯦꯕ ꯏꯁ꯫
ꯂꯤꯅ ꯐꯥꯏꯚ ꯄꯥꯔꯁꯦꯟꯇ ꯈꯦꯠꯅꯕꯗꯣ
ꯑꯗꯨ ꯁꯤ ꯂꯣꯌꯔꯁꯦ ꯁꯤꯅꯤꯌꯔ ꯂꯣꯌꯔ ꯅꯠꯇ꯭ꯔꯒ ꯖꯨꯅꯤꯌꯔꯣꯌ ꯖꯨꯅꯤꯌꯔ ꯑꯦꯚꯣꯀꯦꯗꯤ ꯇꯂꯣꯞꯁꯨ ꯃꯅꯤꯄꯨꯔꯗꯗꯤ ꯌꯥꯎꯗꯕꯅꯤꯅꯀꯣ
ꯑꯥ ꯖꯨꯅꯤꯌꯥꯔꯅꯤꯗ ꯃꯥꯗꯤ ꯆꯍꯤ ꯃꯉꯥꯒꯨꯝꯕꯗꯤ ꯆꯍꯤ ꯃꯉꯥꯒꯨꯝꯕꯗꯤ ꯁꯨꯗꯤ ꯁꯨꯔꯕ ꯃꯥꯜꯂꯦ ꯃꯥꯁꯦ꯫
ꯇꯂꯣꯞꯗꯤ ꯄꯤꯗꯕꯅꯦꯕ
ꯑꯥ꯫
ꯀꯦꯁ ꯄꯥꯏꯕ ꯃꯇꯨꯡꯗ ꯑꯗꯨꯝ ꯄꯤꯕꯅꯦꯕ
ꯎꯝ ꯑꯗꯨꯃꯥꯏꯅ ꯍꯥꯏ ꯑꯦꯁꯣꯁꯤꯌꯦꯠ ꯑꯣꯏꯅ ꯆꯠꯄꯅꯦ ꯍꯥꯏ ꯍꯟꯗꯛꯇꯤ ꯃꯥꯅ ꯂꯤꯠ ꯇꯧꯗꯕꯤꯗꯀꯣ ꯁꯤꯅꯤꯌꯔ ꯅꯨꯄꯤꯒꯤ ꯃꯅꯤꯡꯗ ꯑꯗꯨꯝ ꯆꯠꯂꯒ ꯃꯥꯒꯤ ꯁꯦꯌꯔꯗꯣ ꯈꯔ ꯈꯔ ꯌꯦꯟꯗꯤ ꯌꯦꯟꯗꯤ ꯍꯥꯏ
ꯍꯣꯏꯅꯦ
ꯑꯗꯣ ꯀꯦꯁ ꯂꯩꯇꯕ꯭ꯔꯅ ꯈꯜꯂꯒ ꯌꯥꯝꯃꯗꯤ ꯂꯩ ꯂꯩ ꯍꯥꯏꯌꯦ ꯑꯩꯈꯣꯏ ꯗꯤꯁꯇ꯭ꯔꯤꯛ ꯑꯃꯒꯤ ꯑꯣꯏꯕꯅꯤꯅꯀꯣ
ꯍꯣꯏ
ꯃꯣꯏꯒꯤ ꯃꯣꯏꯒꯤ ꯈꯛꯇ ꯄꯤꯕꯁꯨ ꯀꯨꯟꯊ꯭ꯔꯥ ꯂꯩ ꯌꯥꯏ
ꯀꯦꯁ ꯌꯥꯝ ꯆꯥꯎꯕ ꯀꯦꯁꯇꯤ ꯂꯩꯔꯝꯂꯣꯏꯗ꯭ꯔ ꯂꯩꯔꯝꯃꯒ ꯍꯥꯏꯕꯗꯤ
ꯌꯥꯝꯅ ꯇꯦꯟꯁꯟ ꯑꯣꯏꯕꯀꯣ ꯑꯗꯨꯒꯕꯣꯏꯒꯤ ꯂꯝꯒꯤ ꯑꯌꯥꯝꯕ ꯑꯣꯏꯕ ꯃꯥꯜꯂꯦꯗ
ꯎꯝ ꯑꯣꯏꯔꯝꯒꯅꯤ ꯂꯝꯒꯤꯁꯨ ꯈꯨꯜ ꯑꯃꯒ ꯈꯨꯜ ꯑꯃꯒ ꯑꯣꯏꯔꯝꯔꯣꯏ ꯏꯃꯨꯡ ꯑꯃꯒꯤꯀꯣ ꯏꯃꯨꯡ ꯑꯃꯒꯤ ꯃꯔꯛꯇ ꯑꯗꯨꯒꯨꯝꯕ ꯑꯣꯏꯔꯝꯒꯅꯤ ꯍꯥꯏꯕꯗꯤ ꯂꯝꯒꯤꯗꯤ